ꯍꯜꯂꯣ꯫
ꯀꯩꯗꯧꯔꯤꯒꯦ ꯕ꯭ꯔꯣ꯫
ꯍꯜꯂꯣ꯫
ꯇꯥꯔꯕꯣ꯫
ꯍꯜꯂꯣ꯫
ꯑ ꯇꯥꯔꯕꯣ ꯕ꯭ꯔꯣ꯫ ꯍꯜꯂꯣ꯫
ꯍꯥꯥ꯫
ꯇꯥ
ꯇꯥꯔꯦ ꯇꯥꯔꯦ꯫
ꯑꯣ ꯀꯩꯗꯧꯔꯤꯅꯣ꯫
ꯑꯥ ꯆꯥꯛ ꯆꯠꯇꯧꯔꯒ ꯐꯝꯃꯤꯌꯦ꯫
ꯉꯁꯤꯗꯤ꯫
ꯉꯁꯤ ꯀꯩꯅꯣ ꯑꯣꯛꯁꯥꯥ ꯆꯥꯏꯌꯦ꯫
ꯑꯦꯁ ꯑꯍꯥꯎꯕꯅꯤꯅꯦ꯫
ꯎꯝ꯫
ꯅꯪꯗꯤ ꯆꯥꯔꯕꯣ꯫
ꯑꯩ ꯆꯥꯗ꯭ꯔꯤ꯫
ꯎꯝ ꯍꯝ꯫ ꯊꯣꯡꯕꯗꯤ ꯍꯧꯔꯕꯣ꯫
ꯑꯥ ꯊꯣꯡ ꯍꯧꯔꯦ꯫
ꯎꯝ꯫ ꯀꯔꯤ ꯃꯊꯦꯜ ꯊꯣꯡꯂꯦ ꯉꯁꯤꯗꯤ꯫
ꯉꯁꯤꯗꯤ ꯏꯔꯣꯟꯕ ꯑꯣꯏꯅ ꯐꯨꯠꯂꯤ꯫
ꯎꯝ ꯍꯝ꯫ ꯏꯔꯣꯟꯕ ꯍꯥꯎꯕꯅꯤꯅꯦ ꯆꯥꯛ ꯌꯥꯝ ꯆꯪꯕ ꯅꯦ ꯑꯗꯨꯗꯣ꯫ ꯉꯁꯤ ꯊꯕꯛ ꯆꯠꯄ꯭ꯔꯣ꯫
ꯑꯥ ꯆꯠꯂꯦ꯫
ꯎꯝ ꯎꯝ꯫ ꯋꯥꯔꯝꯃꯅꯤ ꯑꯗꯨꯗꯤ
ꯎꯝ ꯉꯁꯤꯗꯤ ꯈꯔ ꯋꯥꯏ ꯀꯁꯇꯃꯔ ꯀꯩꯅꯣ ꯇꯧꯕꯒꯤ
ꯎꯝ
ꯕ꯭ꯔꯣꯗꯤꯡ ꯑꯁꯤ ꯀꯔꯤꯝ ꯆꯠꯊꯣꯛꯇꯕ꯭ꯔꯥ
ꯑꯩ ꯍꯣꯏ ꯌꯨꯝꯗ ꯍꯟꯗꯛꯁꯦ ꯑꯗꯨꯝ ꯂꯩꯈꯤꯅꯤ ꯌꯨꯝꯗ
ꯑꯣ
ꯊꯕꯛ ꯌꯥ ꯂꯩꯇꯕ ꯍꯥꯏ ꯇꯥꯔꯦ ꯑꯗꯨꯝ ꯀꯩꯅꯣꯁꯨ ꯑꯣꯏꯕꯅꯤꯅ ꯋꯦꯗꯔꯁꯨ ꯊꯕꯛ ꯌꯥ ꯇꯧꯕ ꯅꯨꯡꯉꯥꯏꯇꯦꯕ
ꯍꯣꯏ
ꯅꯣꯡꯒꯨꯝ ꯆꯨ ꯂꯩꯩꯔꯦ
ꯑꯁ ꯋꯦꯗꯔꯁꯤꯗꯤ ꯍꯌꯦꯡ ꯖꯨꯟ ꯖꯨꯂꯥꯏ ꯐꯥꯎ
ꯎꯝ ꯊꯕꯛ ꯇꯧꯕ ꯅꯨꯡꯉꯥꯏꯈꯤꯅꯤ ꯍꯟꯗꯛ ꯃꯔꯛꯁꯦ ꯎꯝ ꯎꯝ ꯊꯕꯛ ꯇꯧꯔꯤ ꯇꯧꯅꯤꯡꯕꯅꯦ ꯑꯗꯨꯕꯨ ꯎꯝ
ꯋꯦꯗꯔ ꯅꯣꯡ ꯆꯨꯕꯅꯤꯅ ꯂꯝꯕꯤ ꯏꯁꯤꯡ ꯍꯦꯛꯇ ꯃꯔꯥꯡ ꯀꯥꯏ
ꯎꯝ ꯑꯗꯨꯅꯦ ꯒꯥꯔꯤ ꯊꯧꯕ ꯀꯥꯟꯗꯁꯨ ꯁꯥꯎꯅꯥꯑꯕꯅꯦ ꯑꯗꯨꯗꯣ ꯂꯝꯕꯤ ꯏꯁꯤꯡ ꯏꯁꯤꯡ ꯂꯩꯕꯗꯣ ꯃꯤꯅ ꯑꯃꯕꯨ ꯈꯔ ꯏꯁꯤꯡꯅ ꯀꯩꯅꯣ ꯇꯧꯕꯤꯔꯗꯤ ꯏꯁꯤꯡꯅ
ꯍꯥꯏꯗꯤ ꯍꯥꯏꯗꯤ ꯒꯥꯔꯤ ꯑꯆꯧꯕ ꯊꯧꯕꯁꯤꯡꯁꯤꯅ ꯈꯔ ꯈꯔ ꯌꯦꯡꯉꯗꯤ ꯐꯕ ꯒꯥꯔꯤ ꯑꯆꯧꯕ ꯊꯧꯕꯁꯤꯡꯁꯤꯅ ꯃꯤ ꯃꯤ ꯆꯠꯂꯤ ꯒꯥꯔꯤ ꯃꯆꯥ ꯊꯧꯔꯤꯁꯤ ꯌꯦꯡꯗꯒꯤ ꯄꯪꯊꯧ ꯊꯧꯁꯤꯟꯕꯁꯦ ꯁꯤꯗꯅꯤ
ꯑꯁꯦꯡꯕꯅꯦ ꯑꯗꯨꯗ ꯒꯥꯔꯤ ꯑꯆꯕ ꯊꯧꯕꯁꯤꯡꯗꯣ
ꯑ ꯃꯣꯏꯗꯤ ꯏꯁꯤꯡ ꯑꯗꯨ ꯆꯣꯠꯂꯔꯣꯏꯗꯕꯅꯤꯅ ꯑꯆꯧꯕ ꯊꯧꯔꯤꯅꯤ ꯈꯤꯇꯪ ꯌꯦꯡꯉꯒ ꯊꯧꯕꯤꯔꯗꯤ ꯐꯗꯧꯕ
ꯎꯝ ꯑꯗꯨꯅꯤ ꯑꯦꯛꯁꯄꯤꯔꯤꯌꯦꯟꯁ ꯑꯗꯨꯝ ꯇꯧꯈ꯭ꯔꯕꯅꯤ ꯑꯩꯁꯨ ꯃꯣꯏꯗꯤ ꯑꯗꯨꯝ ꯊꯧꯔ ꯆꯠꯈꯤꯅꯤ
ꯑꯗꯨ ꯍꯦꯛꯇ ꯃꯣꯠꯍꯧꯕꯗꯤ ꯑꯩꯈꯣꯏꯈꯛ ꯃꯣꯠꯍꯧꯋꯤ
ꯁꯥꯎꯔꯁꯨ ꯀꯔꯤꯁꯨ ꯇꯧꯕ ꯉꯝꯗꯦ ꯏꯁꯤꯡ ꯊꯨꯝꯕ꯭ꯔꯣ ꯏꯝꯐꯥꯜ ꯍꯟꯗꯛꯁꯦ
ꯑ ꯀꯟꯅ ꯊꯣꯝꯗ꯭ꯔꯤ
ꯑ
ꯑꯗꯤ ꯖꯟ ꯨꯂꯥꯏ ꯑꯗꯥꯏꯗꯦꯒ ꯊꯨꯝꯒꯦꯒ ꯍꯥꯏꯗꯧ ꯃꯥꯜꯂꯦ
ꯎꯝ ꯈꯪꯗꯦꯅꯦ ꯆꯍꯤ ꯈꯨꯗꯤꯡꯃꯛ ꯍꯟꯗꯛ ꯃꯔꯛꯁꯦ ꯑꯗꯨꯝ ꯏꯁꯤꯡ ꯆꯥꯎꯋꯤꯅꯦ ꯉꯁꯤ ꯀꯨꯝꯁꯤ ꯀꯃꯥꯏꯅ ꯇꯧꯒꯦꯔ ꯌꯦ ꯀꯃꯥꯏꯅ ꯇꯧꯒꯦꯔꯥ ꯌꯦꯡ ꯌꯦꯡꯕ ꯇꯥꯔꯦ ꯍꯥꯏꯗꯤ꯫
ꯍꯣꯏ
ꯈꯔ ꯐꯥꯗꯧ ꯃꯥꯂꯦ ꯉꯁꯤ ꯀꯨꯝꯁꯤ ꯑꯗꯨꯗꯤ
ꯎꯝ ꯍꯟꯗꯛ ꯈꯔꯗꯤ ꯀꯩꯅꯣ ꯇꯧꯗꯧ ꯃꯥꯜꯂꯦ ꯃꯃꯥꯡ ꯏꯁꯤꯡ ꯌꯥꯝ ꯊꯨꯝꯃꯤ
ꯎꯝ ꯑꯗꯨꯝ ꯌꯥꯝ ꯋꯥꯅꯩꯗꯅ
ꯍꯣꯏ
ꯄ꯭ꯔꯣꯕ꯭ꯂꯦꯝ ꯊꯣꯛꯍꯟꯕꯅꯦꯁꯤꯡꯁꯦ
ꯏꯁꯤꯡꯒ ꯊꯨꯝꯃꯛꯄꯁꯤꯗꯤ ꯂꯩꯐꯝ ꯆꯥꯐꯝꯒ ꯈꯪꯕꯖꯥꯠ ꯅꯠ ꯑꯗꯨꯅ
ꯎꯝ ꯑꯁ ꯑꯁꯦꯡꯕꯅꯤ ꯌꯥꯝ ꯋꯥꯅꯔꯦ ꯑꯗꯨ ꯃꯇꯝꯗꯣ ꯑꯦꯛꯇꯤꯚꯥꯒꯨꯝꯕ ꯒꯥꯔꯤꯁꯤꯡꯗꯣ ꯃꯊꯛꯇ ꯊꯥꯡꯒꯠꯂꯒ ꯊꯧꯔꯤꯗ ꯌꯥꯜꯂꯒ ꯇꯧꯕꯗꯣ ꯁꯤꯡ ꯆꯣꯠꯇꯅꯤꯡꯉꯥꯏ ꯇꯧꯕ ꯊꯕꯛꯇꯣ
ꯍꯣꯏ
ꯌꯥꯝꯅ ꯇꯧ ꯅꯣꯛꯅꯤꯡꯕ ꯑꯃꯁꯨ ꯂꯩꯕꯅꯦ ꯑꯗꯨꯆ ꯆꯤꯡ ꯆ ꯑꯃ ꯇꯗꯣ ꯃꯤ ꯑꯃꯅ ꯃꯤ ꯈꯔꯅ ꯎꯆꯤꯅꯅꯦ ꯍꯥꯏꯕꯒꯨꯝꯕ ꯑꯗꯨꯒꯤ ꯋꯥꯔꯤꯗꯣ
ꯎꯆꯤꯅ ꯀꯩꯅꯣ ꯃꯈꯨꯟ ꯃꯌꯨꯝ ꯍꯨꯠꯄ ꯀꯥꯟꯗ ꯍꯣꯏ ꯏꯁꯤꯡ ꯃꯌꯥꯝ ꯀꯩꯅꯣ ꯅꯂꯥꯒꯨꯝꯕꯗꯣ ꯍꯣꯍꯟꯕꯅꯦ ꯍꯥꯏꯕꯒꯨꯝꯕ ꯇꯧꯕꯗꯣ ꯑꯗꯨꯅ ꯃꯤ ꯈꯔꯅ ꯁꯨꯃꯥꯏꯅ ꯍꯥꯏꯔꯦ ꯑꯗꯨꯅ ꯎꯆꯤꯅ ꯑꯃꯨꯛ ꯍꯥꯏꯔꯛꯄꯗꯣ
ꯎꯆꯤꯒꯤ ꯎꯆꯤ ꯃꯌꯥꯝꯗ ꯑꯃꯨꯛ ꯍꯥꯏꯔꯛꯄꯗꯣ ꯃꯣꯏ ꯔꯤꯜꯁ ꯁꯦꯝꯂꯒ ꯀꯩꯅꯣ ꯇꯧꯕꯗꯣ ꯀꯣꯃꯦꯗꯤ ꯑꯃꯨꯛ ꯑꯣꯟꯍꯟꯕꯗꯣ
ꯑꯁ ꯍꯟꯗꯛꯀ ꯑꯃꯨꯛ ꯆꯥꯎꯔꯗꯤ ꯏꯁꯤꯡꯁꯦ
ꯎꯝ ꯆꯥꯎꯗ꯭ꯔꯗꯤ ꯐꯥꯗꯧꯅꯤ ꯌꯥꯝ ꯋꯥꯟꯅꯌꯦꯕ ꯌꯨꯝ ꯐꯖ ꯐꯖꯕ ꯁꯨ ꯑꯗꯨꯝ ꯏꯁꯤꯡꯅ ꯂꯣꯏ ꯀꯩꯅꯣ ꯇꯨꯝꯈ꯭ꯔꯦ ꯒꯥꯔꯤ ꯐꯖ ꯐꯖꯕꯁꯨ ꯑꯗꯨꯝ ꯏꯟꯖꯤꯟ ꯌꯥꯗ꯭ꯔꯦ ꯍꯥꯏꯕ ꯒꯨꯝꯕ ꯑꯗꯨꯝ ꯃꯌꯥꯝ ꯑꯃ ꯂꯩꯔꯦꯕ
ꯍꯣꯏ
ꯑꯩ ꯅꯍꯥꯟ ꯎꯝ
ꯌꯨꯝ ꯐꯅ ꯐꯖꯅ ꯁꯦꯝꯃꯁꯨ ꯏꯁꯤꯡ ꯍꯥꯏꯕ ꯏꯁꯤꯡꯁꯤꯅ ꯊꯨꯝꯃꯛꯑꯀꯥꯟꯗꯗꯤ ꯎꯄꯥꯏ ꯂꯩꯇ꯭ꯔꯦ
ꯎꯝ ꯒꯥꯔꯤꯁꯤꯁꯨ ꯀꯩꯅꯣ ꯏꯟꯖꯤꯟꯗ ꯏꯁꯤꯡ ꯆꯪꯉꯗꯤ ꯑꯗꯨꯝ ꯌꯥꯗꯕꯖꯥꯠꯅꯤꯀꯣ ꯒꯥꯔꯤ ꯑꯆꯧꯕ ꯁꯤꯡꯁꯨ ꯅꯍꯥꯟ ꯀꯩꯅꯣꯃ ꯑꯩ ꯌꯨꯝꯕꯨ ꯑꯩ ꯕꯔꯥ ꯂꯩꯕꯀꯣ
ꯑ
ꯌꯨꯝꯕꯨ ꯀꯩꯅꯣꯅꯦ ꯃꯩꯇꯩ ꯄꯥꯉꯜꯅꯦ ꯑꯗꯨ ꯃꯣꯏ ꯗꯁꯇꯔ ꯑꯃ ꯂꯩꯕ
ꯑ
ꯑꯗꯨ ꯏꯁꯤꯡ ꯊꯨꯝꯕꯒꯤ ꯑꯗꯨꯝ ꯑꯗꯨꯒꯤ ꯒꯥꯔꯤꯗꯨꯁꯨ ꯌꯥꯎ ꯌꯥꯎ ꯌꯥꯎꯈ꯭ꯔꯕ
ꯑꯣ
ꯇꯝꯅ ꯑꯗꯨꯝ ꯁꯦꯝ ꯁꯦꯝꯃꯒ ꯑꯗꯨꯝ ꯌꯥꯔꯛꯇꯕ ꯑꯃꯨꯛꯀ ꯌꯥꯔꯛꯇꯕ ꯌꯥꯔꯦ ꯍꯥꯏꯔꯒ ꯑꯃꯨꯛ ꯌꯥꯔꯛꯇꯕ ꯑꯗꯨꯝ ꯄꯩꯁꯥꯗꯤ ꯑꯗꯨꯝ ꯇꯤꯡꯕ
ꯍꯣꯏ ꯑꯁ ꯏꯟꯖꯤꯟ ꯏꯟꯖꯤꯟ ꯌꯥꯔꯛꯇꯕꯁꯦ
ꯎꯝ
ꯤꯗ ꯍꯥꯏꯔꯒ
ꯃꯥꯏꯛ
ꯀꯒꯨꯝꯕ
ꯑꯗꯨ ꯌꯥꯔꯛꯇꯕꯒꯤꯦ ꯑꯃꯨꯛ ꯑꯗꯨ ꯑꯗꯨꯒꯤ ꯃꯥꯒꯤ ꯃꯣꯗꯦꯜꯗꯣ ꯑꯃꯨꯛ ꯂꯩꯈ꯭ꯔꯦ ꯑꯃꯨꯛꯀ ꯑꯅꯧꯕ ꯗꯁꯇꯔꯛ ꯌꯥꯝ ꯄꯥꯃ ꯃꯥꯜꯂꯦ ꯑꯗꯨꯗꯣ ꯑꯗꯨ ꯍꯦꯛ ꯃꯥꯟꯕ ꯑꯃ ꯑꯗꯨꯝ ꯂꯩꯊꯣꯛꯈ꯭ꯔꯦꯕ ꯑꯝ ꯎꯝ ꯑꯩ ꯍꯟꯗꯛꯁꯦ ꯒꯥꯔꯤ ꯀꯩꯅꯣ ꯂꯣꯟꯗ ꯑꯃ ꯂꯩꯅꯤꯡꯕꯅꯤꯅꯦ ꯑꯗꯨ ꯑꯩ ꯀꯩꯅꯣ ꯑꯩꯒꯤ ꯂꯩꯐꯝꯗꯣ ꯃꯣꯏ ꯈꯔ ꯀꯩꯅꯣ ꯇꯧꯋꯤꯗꯅ ꯀꯤꯂꯣꯃꯤꯇꯔꯁ ꯇ꯭ꯋꯦꯟꯇꯤ ꯐꯥꯏꯚ ꯀꯤꯂꯣꯃꯤꯇꯔꯁ ꯃꯅꯨꯡꯗ ꯂꯩꯕ ꯂꯩꯇ꯭ꯔꯗꯤ ꯄꯤꯗꯦꯅꯀꯣ ꯂꯣꯟꯁ
ꯑꯣ